ꯍ
ꯍꯜꯂꯥ ꯇꯔꯅ
ꯑꯗ ꯏꯇꯣ ꯃꯕ
ꯁꯨꯝꯗꯣꯔꯦ ꯁꯥꯕꯒꯤ ꯑꯩ ꯊꯦꯟ ꯊꯥ ꯂꯩꯔꯝꯕ ꯐꯣꯟ ꯇꯥꯔꯣꯏꯅ ꯑꯩ ꯐꯦꯝꯊꯔꯦ ꯀ ꯀꯩ ꯃꯊꯦꯜ ꯍꯣꯠꯅꯔꯒꯦ
ꯁꯇꯤ ꯂꯑꯗꯤ ꯋꯥꯁ ꯋꯥꯂ ꯂꯩꯕ
ꯑꯥ
ꯅꯒꯤ ꯋꯥꯁꯇ ꯑꯣꯂꯥꯏꯟ ꯂꯩꯕ ꯎꯔꯝꯕ
ꯂꯪꯖꯔ
ꯅꯪ ꯅꯅꯤ
ꯑꯣ ꯁꯒꯣꯒꯨꯝ ꯇꯧ ꯃꯥꯂ
ꯎ
ꯎꯝ ꯑꯗꯗ ꯇ ꯃꯥ ꯂꯩ ꯐꯣꯟ ꯇꯧ
ꯎꯝ ꯎ ꯇ ꯎꯗ
ꯀꯩꯗꯧꯔꯤꯕꯁꯝ ꯊ
ꯑꯩ ꯉꯁꯤ ꯁꯥꯏ ꯍꯥꯏꯕ ꯁꯤꯁꯦ ꯌꯥꯝ ꯁꯥꯏ ꯍꯥꯏꯕ ꯑꯩꯁꯦ
ꯈꯨꯝ ꯐꯈꯣꯁꯥꯏ ꯑꯗꯨ
ꯁꯅ ꯂꯩꯐꯝꯒ ꯈꯪꯗꯕꯤ ꯈꯪꯗꯦ ꯑꯗꯨꯝ ꯇꯧꯕ ꯉꯁꯤꯗꯤ
ꯇꯨꯡ ꯂꯩꯣ ꯇꯨꯝ ꯇꯨꯝꯃꯝꯗꯥꯏ ꯇꯧꯔꯝꯃꯤꯔꯕ
ꯍꯥꯥ
ꯇꯨꯡꯈꯤꯔꯣꯏꯗ꯭ꯔꯕ
ꯇꯨꯡꯃꯗꯅꯦ
ꯇꯔ ꯇꯔꯕꯗ ꯐꯁꯤꯦ ꯄ
ꯁꯨꯝ ꯁꯥꯕꯗꯨꯗ ꯑꯩꯁꯦ ꯐꯦꯟ ꯌꯥꯔꯒ ꯈꯔ ꯏꯟꯊꯍꯜꯂꯒꯁꯥꯁꯦ ꯇꯨꯝꯅꯤꯡꯉꯛꯄ ꯎꯅꯤꯡꯉꯛꯄ ꯇꯨꯡꯅꯤꯡꯕꯔꯥꯑꯒ ꯂꯥꯛꯄ꯭ꯔꯥꯅ ꯌꯦꯡꯉꯝꯃꯤꯅ
ꯋꯥꯎ
ꯀꯥꯡꯉꯪ ꯂ ꯂꯣꯏ ꯊꯥ ꯂꯣꯏꯔ ꯄꯣꯠꯅꯤꯗ ꯇꯨꯝꯗꯧꯕ ꯑꯩꯗ ꯇꯨꯝꯗꯧ ꯉꯥꯏꯔꯦ
ꯇꯨꯝꯅ ꯃꯤꯗ ꯇꯨꯝꯗ꯭ꯔꯤꯕ
ꯎꯝ
ꯑꯩꯗꯤ ꯑꯩꯗꯤ ꯑꯩꯕꯨꯗꯤ ꯕꯣꯟ ꯌꯦꯡꯈꯤꯗꯣꯏꯅꯦꯕ
ꯅꯤꯡꯇꯝꯅ ꯍꯥꯏꯗꯧꯔꯤꯕ
ꯅ ꯏꯗꯧꯔꯤ
ꯀꯅꯨꯀꯣ ꯑꯩ ꯌꯥꯝ ꯇꯨꯝꯅꯔ ꯀꯥꯟꯗꯨꯗ ꯣꯜꯆꯂꯦ ꯀꯅ
ꯀ ꯕꯣꯟ ꯆꯠꯂꯅꯤ ꯂꯥꯎꯅꯒ꯭ꯔꯅꯤ ꯀꯩꯅꯣ ꯃꯌꯥꯝ ꯌꯦꯡꯃꯤꯟꯅꯔꯗꯤ
ꯅꯪ ꯃꯌꯥꯝꯕꯨ ꯌꯦꯡꯗꯣꯏꯔ ꯑꯣꯝꯅ ꯈꯟꯕꯩꯗꯤ
ꯃ ꯁꯐ ꯍꯥꯏꯕꯗ ꯑꯗꯨ ꯈꯪꯗꯦ ꯌꯦꯡꯗꯕꯗ ꯇꯨꯡꯂꯤꯕꯁꯨ ꯀꯅꯥ ꯈꯪꯒꯅꯤ
ꯎ ꯅ ꯀꯣꯟꯠꯇꯅꯤ ꯃꯥꯔ
ꯃꯥꯟꯕ꯭ꯔꯥ
ꯃꯥꯜ
ꯃꯁꯥꯒꯤꯅꯤ
ꯆꯔ ꯇꯨꯝꯅꯤꯡꯕ ꯚꯣꯏꯁ ꯍꯥꯏꯇꯥꯔꯦꯅꯦ ꯑꯗꯨꯗꯤ
ꯁꯂꯤꯄꯤꯤ ꯣꯏꯁ
ꯎꯝ
ꯅꯪ ꯀꯩꯗꯧꯔꯤꯕ ꯍꯧꯖꯤꯛꯐꯣ ꯇꯨꯡꯗ ꯂꯩꯇꯗꯅ
ꯅ ꯁꯕ ꯇ ꯃꯗ ꯑꯗꯨꯔꯤꯅ ꯍꯥꯏꯒ ꯇ ꯇꯕꯨꯁꯤꯕꯨ ꯍ
ꯅꯧꯋꯥ ꯀꯣꯏꯁ ꯂꯩꯩꯔ
ꯍꯣꯏ
ꯀꯥꯏꯔꯤꯅ ꯋꯥꯅ ꯀꯣꯏꯁꯦ
ꯍꯇ ꯄꯔꯠ ꯐꯣꯔ ꯍꯦꯟꯗ꯭ꯔꯦꯠ
ꯋꯥ ꯑꯣꯏ ꯋꯥ ꯀꯣꯏ ꯇꯃꯤꯗꯤ
ꯌꯨꯅꯥꯏꯇꯦꯠ ꯁꯇꯦꯠꯁ ꯑꯣꯐ ꯑ ꯑꯃꯦꯔꯤꯀꯗ
ꯀꯔꯤ
ꯌꯨꯅꯥꯏꯇꯦꯠ ꯁꯇꯦꯠꯁ ꯑꯣꯐ ꯑꯃꯦꯔꯤꯀꯥꯗ
ꯁꯤꯉ
ꯎꯝ
ꯑꯗꯨ ꯁꯦꯡꯉꯦ
ꯁꯁꯦꯉꯦ
ꯍꯥꯏꯔꯛꯎꯗ
ꯍꯥꯏꯔꯤꯖꯤꯗꯤ
ꯑꯁꯦꯡꯕ ꯍꯥꯏꯌꯨꯗ
ꯑꯁꯦꯡꯕꯅꯦ ꯍꯥꯏꯁꯤ
ꯍꯥꯏꯔꯣꯏ
ꯁꯦꯡꯕꯅꯦ ꯍꯥꯌꯖꯦ
ꯑꯣ ꯅꯪ ꯐꯣꯔꯦꯟ ꯅꯨꯄꯥ ꯌꯥꯝ ꯄꯥꯝꯃꯦ ꯅꯠꯇ꯭ꯔꯥ ꯑꯗꯨꯗꯤ
ꯀꯩꯅꯣꯅꯦ ꯑꯩꯁꯨ ꯐꯣꯔꯦꯟ ꯆꯠꯇ ꯐꯪꯗ꯭ꯔꯣꯏꯅꯤ
ꯐꯔꯦ ꯐꯔꯦ ꯅꯪ ꯕꯥꯇꯣꯟ ꯒꯥ ꯇꯧꯔꯛꯀꯅꯨꯀꯣ
ꯇꯧꯔꯛꯀꯥꯅꯤ
ꯇꯧꯔꯛꯀꯅꯨ ꯇꯅꯤꯡꯗꯦ
ꯂꯨꯍꯣꯡ ꯂꯛꯄꯗꯥ ꯐꯣꯔꯦꯟꯗ ꯄꯥꯏꯗꯣꯏꯅꯤ ꯀꯩꯅꯣ ꯊꯀꯦꯠ ꯀ ꯀꯛꯂꯛꯀꯗꯣꯏꯅꯦ ꯑꯩꯅꯥ
ꯅꯪ ꯈꯪꯉꯥꯕꯅꯦ
ꯎ ꯀꯔꯤꯅꯣ ꯀꯔꯤꯅꯣ
ꯅꯪ ꯈꯪꯉꯕꯅꯤ ꯑꯩꯅ
ꯅꯪꯁꯨ ꯈꯪꯉꯦ ꯅꯪ ꯉꯁꯤ ꯑꯍꯥꯎꯕ ꯆꯥꯏ ꯍꯥꯏꯕ ꯑꯩꯅ ꯈꯪꯉꯦ ꯑꯩ ꯑꯦꯟꯖꯡ ꯇꯤꯡꯀꯣꯠ ꯑꯝꯐꯧ ꯊꯤꯜꯂꯛꯇꯕ ꯅꯪ ꯅꯪꯁꯨ ꯈꯪꯉꯦ ꯅꯪ
ꯆꯠꯂꯨ ꯑꯍꯎꯕꯗꯣ
ꯈꯪꯉꯦ ꯈꯪꯉꯦ ꯈꯪꯉꯦ ꯉꯥꯁꯤꯗꯤ
ꯇꯥꯅꯤꯡꯗꯦ ꯅꯪ ꯅꯪ ꯐꯣꯏ ꯄꯗ ꯍꯥꯏꯥꯏ
ꯃꯇꯨ ꯈꯠꯅꯔ ꯂꯥꯛꯑꯒ ꯑꯩꯉꯣꯟꯗ ꯁꯜꯂꯛꯏꯁꯤꯅ ꯀꯔꯤ ꯀꯥꯟꯅꯔꯤꯅ ꯅꯥꯇꯨ ꯈꯠꯅꯔꯥ ꯂꯥꯛ
ꯑꯩꯈꯣꯏ ꯅꯨꯄꯤ ꯀꯣꯏꯗꯕꯅꯤꯅ ꯀꯥꯏꯗꯩꯩ ꯈꯠꯅꯕꯅꯣꯗ ꯅꯪꯅ ꯄꯪꯍꯥꯏ ꯍꯥꯏꯖꯜꯂꯦꯗꯥ
ꯌꯥꯔꯦ ꯌꯥꯔꯦ ꯀꯤꯍꯣꯝ ꯃꯃꯤꯠ ꯊꯩꯕꯣꯡ ꯃꯥꯃꯤꯠ ꯈꯪꯅꯔꯁꯤ
ꯅꯪꯂꯕ
ꯅꯪꯅꯦ ꯍꯥꯌꯁꯤ
ꯏꯁ ꯄꯨꯡꯍꯥꯏ ꯍꯥꯏꯖꯜꯂꯣꯀꯣ ꯅꯪ ꯑꯃ ꯑꯗꯨꯝ ꯇꯧꯗꯅ ꯂꯩꯔ ꯑꯗꯨꯃꯥꯏꯅ ꯍꯥꯏꯖꯤꯜꯂꯒ ꯅꯆꯤꯟꯗ ꯈꯥ ꯈꯔ ꯊꯤ
ꯃꯥꯏ ꯃꯇꯨ ꯀꯥꯏꯅꯔꯥ ꯂꯛ ꯑꯩꯉꯣꯟꯗꯥ ꯑꯣꯟꯖꯜꯂꯥ ꯈꯠꯅꯕꯥ ꯍꯧ ꯄꯅꯤꯗ
ꯏꯕꯤ ꯍ ꯄꯤꯡꯝꯕꯒ ꯔꯔꯕꯣ
ꯚꯣꯔ
ꯆꯝ ꯀꯜ ꯑꯣꯏ ꯑꯣꯏꯔꯤꯕ
ꯩꯁꯪ꯭ꯔ ꯖꯗꯕ
ꯅꯪ ꯀ ꯀ ꯁꯪꯃꯥꯟ ꯃꯒ
ꯁꯤꯕ ꯂ ꯑꯣꯏꯖꯕꯅꯦ ꯍꯣꯏ ꯂꯣꯏꯔꯁꯨ ꯑꯗꯨꯝ ꯀꯥꯁꯟꯕ ꯌꯥꯔꯀꯣ ꯑꯩ ꯊꯕꯛ ꯐꯥꯎꯗ꯭ꯔꯤꯕꯥ ꯑꯗꯨꯝ ꯂꯥꯛꯀꯦꯅ
ꯅꯪ ꯑꯦꯖꯥꯝ ꯀꯌꯥꯝ ꯊꯥꯒꯦ ꯍꯟꯗꯛ ꯌꯥꯝ ꯊꯥꯗꯕ꯭ꯔꯥ
ꯌꯥꯗꯦ
ꯀꯒꯤ ꯄꯁꯥꯕ ꯃꯕꯒꯤ
ꯁꯒꯤ ꯁ꯭ꯀꯤꯜ ꯗꯀꯔꯗꯅ
ꯑꯧꯅ ꯅꯪ ꯄꯩꯁꯥ ꯄꯥꯃꯨꯕꯩꯅ‌ꯦ ꯈ
ꯃꯥꯅꯦ ꯑꯩꯁꯦ ꯈꯜꯂꯣꯏ ꯍꯥꯏꯕꯁꯦ ꯑꯩ ꯏꯁꯥꯅ ꯈꯪꯉꯦꯕ
ꯑꯗꯨ ꯃꯥꯏꯅ ꯈꯜꯂꯒ ꯂꯥꯛꯈꯤ ꯇꯝꯃꯦ ꯑꯗꯨꯗꯗꯤ ꯅꯪ ꯎꯝ ꯍꯥꯏꯅꯤꯉꯛꯇ‌ꯣꯔꯦ
ꯨꯀꯩꯅ‌ꯣ
ꯀꯩꯅꯣ ꯃꯥꯟꯁꯤꯜꯂꯦ ꯂ ꯀꯩꯅꯣ ꯐꯗ ꯂꯩꯕꯗꯣ ꯑꯩ ꯍꯌꯦꯡꯁꯨ ꯂꯧꯕꯨꯛ ꯀꯨꯝꯗꯣꯏꯅꯦ ꯑꯗꯨꯅ ꯃꯣꯠꯇ ꯀꯥꯈꯠꯂ ꯇꯨꯝꯃꯅꯤ ꯑꯗꯣ
ꯎꯝ ꯑꯗꯨꯒ ꯀꯩ ꯆꯥꯟꯅꯩꯕ ꯑꯩꯒꯤꯁꯤꯅ
ꯐ ꯆꯗꯗꯒꯦ
ꯀꯥꯟꯗ‌ꯦ
ꯂꯥꯏꯔꯤꯛꯇꯣ ꯑꯣꯏꯔ‌ꯣꯏꯅ ꯈꯜꯂ ꯇꯝꯃꯗꯤꯗꯤ ꯀꯩ ꯀꯥꯟꯅꯔꯤꯒꯦ ꯍꯥꯏꯕ ꯇꯝꯕ ꯑꯣꯏ
ꯑꯩ ꯌꯥꯝ ꯍꯩꯇ꯭ꯔꯤ ꯑꯗꯨꯒꯤꯅꯦ ꯈꯔ ꯍꯣꯠꯂ ꯈꯣꯠꯂ ꯄꯥꯗꯅ ꯇꯅꯥ ꯈꯔ ꯍꯩꯒꯠꯂꯀꯥꯟꯗ ꯑꯣꯏꯅ ꯊꯥꯒ‌ꯦ ꯇꯧꯅ‌ꯦ
ꯄꯩꯁꯥ ꯄꯥꯃꯨꯏꯅꯤꯅ ꯍꯥꯏꯒꯤ ꯊꯥꯗꯔꯗꯤ ꯀꯃꯥꯏꯅ ꯈꯪꯗꯣꯏꯅꯣ ꯍꯥꯏꯕ ꯑꯦ ꯃꯤꯅ ꯀꯔꯤ ꯇꯧꯅꯔꯤ ꯑꯦꯛꯖꯥꯝꯅ ꯀꯔꯤ ꯍꯪꯉꯤ ꯍꯥꯏꯕꯗꯣ ꯀꯃꯥꯏꯅ ꯈꯪꯗꯣꯏꯅꯣ
ꯆꯨꯝꯃ‌ꯦ ꯆꯨꯝꯃ‌ꯦ ꯗꯨꯕꯨ
ꯀꯣꯏꯁꯟꯗ ꯀꯔꯤ ꯍꯪꯉꯤ ꯄꯨꯡ ꯀꯌꯥꯗꯣ ꯄꯨꯡ ꯀꯌꯥ ꯄꯨꯡ ꯀꯌꯥꯗ ꯐꯨꯡ ꯀꯌꯥꯗ ꯀꯃꯥꯏꯅ ꯇꯧꯔꯒ ꯀꯃꯥꯏꯅ ꯀ‌ꯣꯏꯁꯟꯁꯤ ꯈꯨꯝꯒꯅꯤ ꯑꯗꯨ ꯈꯪꯗ꯭ꯔꯒꯗꯤ ꯀꯃꯥꯏꯅ ꯑꯦꯛꯖꯥꯝꯗꯣ ꯊꯥꯗꯣꯏꯅꯣ ꯍꯥꯏꯕ ꯑꯩ ꯉꯁꯤ ꯈꯛꯇꯪ ꯑꯦꯛꯖꯥꯝ ꯊꯥꯔꯦ ꯑꯗꯨ ꯐꯥꯎꯔꯅꯤ ꯍꯥꯏꯕ ꯂꯩꯕ꯭ꯔꯕ
ꯂꯩꯇ‌ꯦ
ꯄꯥꯝꯃꯨꯗꯔꯕ ꯅꯪ ꯇꯨꯏꯁꯟ ꯄꯩꯁꯥꯗꯨꯅ ꯍ‌ꯦꯟꯅ ꯂꯤꯁꯤꯡ ꯇꯔꯥꯇꯔ‌ꯦꯠ ꯇꯔꯥꯅꯤꯄꯥꯟ ꯂꯧꯗꯥꯏ
ꯍ‌ꯣꯏ
ꯑꯗꯨꯅ ꯆꯥꯔꯝꯕꯅ ꯐꯅꯌꯝ ꯆꯥꯅꯤ ꯆꯥꯔ‌ꯣꯏꯇ꯭ꯔ
ꯍꯣꯏ
ꯍꯥꯥ
ꯍꯣꯏ
ꯍ‌ꯣꯏ ꯍ‌ꯣꯏ ꯍ‌ꯣꯏ ꯑꯗꯨꯅꯤ ꯑꯩꯅ ꯅꯪꯉ‌ꯣꯟꯗ ꯍꯥꯏꯅꯤꯡꯉꯤꯁꯤ
ꯎꯝ
ꯀꯩꯅꯣ ꯅꯪ ꯕꯣꯟꯗ ꯌꯦꯡꯗꯣꯏꯔꯣ
ꯀꯔꯤꯒꯤ ꯕ‌ꯣꯟꯅꯣꯗ
ꯍ‌ꯣꯏꯗ ꯅꯨꯄꯤꯅꯕꯨ ꯕ‌ꯣꯜ ꯌ‌ꯦꯡꯕꯔ
ꯍꯣꯏ ꯐ‌ꯣꯟꯒ ꯌꯦꯡꯗ‌ꯦ ꯑꯩ ꯐꯤꯂꯝꯒ ꯌꯦꯡ ꯁꯪꯗ‌ꯦ ꯀꯨꯏꯔꯦ
ꯀꯩꯒꯤꯅꯣ ꯍꯥꯏꯗꯦ ꯊꯕꯛꯀ ꯌꯥꯝ ꯆꯤꯜꯂꯕ‌ꯣꯕ ꯍꯥ
ꯑꯩ ꯃꯤꯠ ꯌꯥꯗ꯭ꯔꯦ ꯃꯤꯠ ꯇꯥꯡꯗꯣꯔꯦ
ꯀꯩꯒꯤꯅ ꯍꯥꯏꯦ
ꯎꯝ ꯆꯑꯟ ꯊ
ꯩꯅ ꯂꯩ
ꯃꯤꯠ ꯁꯣꯛꯄꯒꯤ ꯏꯀꯨ ꯀꯌꯥꯝ ꯆꯤꯛꯇꯅ ꯃꯈꯀꯁꯤꯦ ꯊꯨꯞꯇꯅ
ꯄꯁ ꯂꯩꯗ
ꯈꯣꯠꯄ ꯐꯣꯟ ꯏꯁꯀ꯭ꯔꯤꯟ ꯌꯦꯡꯕꯒꯤ ꯊꯕꯛꯁꯦ ꯈꯔ ꯍꯟꯊꯔꯦ
ꯀ ꯒꯤꯇ ꯍꯧꯖꯤ ꯑꯣꯏꯗꯧꯅꯤꯅ ꯍꯥꯏꯕꯗ ꯑꯩꯅ ꯁ
ꯅꯪ ꯅꯪ ꯇꯣꯗꯩ ꯆꯥꯒꯅꯤ ꯍꯪꯕ ꯂꯥꯛꯄꯅꯦ ꯗ ꯈꯅꯅꯕ ꯍꯧ ꯑꯣꯂꯥꯛꯞꯄꯅꯤꯅꯪ ꯑꯩꯉꯣꯟꯗ
ꯍ ꯅꯪꯉꯣꯟꯗ ꯈꯟꯅꯕ ꯍꯧꯔꯒ ꯑꯩꯉꯣꯟꯗ ꯀꯩ ꯀꯥꯟꯅꯕ ꯐꯪꯒꯦ ꯍꯥꯏꯁꯦ
ꯆꯜ ꯂꯒ ꯑꯪꯅ ꯑꯩꯉꯣꯟꯗ ꯇꯦꯡꯀꯣꯠ ꯑꯃꯐꯥꯎ ꯄꯤꯗ꯭ꯔꯒ
ꯣꯗ
ꯏꯉꯗ ꯇꯦꯡ ꯀꯣꯃ ꯊꯤ ꯇꯥ ꯃꯥꯅ
ꯐꯪꯅ ꯃꯇꯝꯗꯤ ꯅꯉꯣꯟꯗ ꯂꯤꯛꯈ꯭ꯔꯕ ꯅꯉꯣꯟꯗꯒꯤ ꯏ ꯍꯣꯏꯔ ꯌꯥꯝꯔꯦ ꯇꯃ ꯀ ꯊꯗ ꯣꯂꯒ ꯀꯃꯦꯃꯦ
ꯇ